ꯅꯨꯡꯉꯥꯏꯔꯤꯕ꯭ꯔꯣ ꯍꯜꯂꯣ ꯇꯥꯏ
ꯇꯥꯕ꯭ꯔꯣ ꯅꯨꯡꯁꯥ ꯁꯥꯗ꯭ꯔꯣ
ꯐꯑꯦ ꯅꯣꯡ ꯆꯨꯗ꯭ꯔꯦ ꯅꯨꯡꯁꯥ ꯌꯥꯝ ꯁꯥꯏ
ꯄꯗꯤ ꯅꯣ ꯈꯤꯇꯪ ꯆꯨꯔꯝꯃꯒ ꯑꯃꯨꯛꯒ ꯇꯣꯛꯑꯒꯦ ꯑꯩ ꯀ ꯂꯤꯛ ꯐꯦꯡꯕ ꯂꯣꯏꯔꯒ ꯍꯧꯖꯤꯛ ꯐꯝꯃꯦ ꯑꯩ
ꯎꯝ ꯅꯨꯡꯉꯥꯏꯔꯤꯕ꯭ꯔꯣ ꯅꯪꯒꯤ ꯄ ꯑꯃꯝꯇ ꯅꯦ ꯍꯥꯀꯥ
ꯑꯦ ꯇꯧꯔꯤꯅꯣꯕ
ꯑꯩꯗꯤ ꯇꯟꯕꯒꯤ ꯍꯤꯞꯂꯒ ꯂꯩꯕꯅꯦ ꯇꯌꯦ
ꯇꯥꯕ꯭ꯔꯣ ꯍꯥ
ꯐꯤ ꯁꯥꯗ꯭ꯔꯣ ꯐꯤ ꯁꯥꯗ꯭ꯔꯣ ꯇꯥ ꯑꯗꯨꯃ ꯀꯩꯅꯣꯅꯦ ꯁꯥꯗꯦ
ꯎꯝ
ꯀꯩ ꯀꯩꯗꯧꯔꯒ ꯀꯗ ꯀꯩ ꯀꯔꯤ ꯇꯧꯔꯒ ꯂꯦꯅꯒ ꯂꯩꯕ꯭ꯔꯣꯅꯦ ꯑꯗꯨꯗꯤ ꯇꯃꯥꯡ ꯍꯪꯒꯅꯨꯀꯣ
ꯉꯁꯤꯗꯤ ꯑꯃꯛ ꯍꯦꯛꯂ ꯑꯃꯤꯠ ꯑꯃꯨꯛ ꯍꯦꯞꯂꯒ ꯂꯩ ꯂꯩꯕꯅꯦ ꯇꯟ ꯇꯟ ꯅꯪꯗꯤ ꯀꯔꯤ ꯀꯔꯤ ꯊꯕꯛ ꯇꯧꯕ꯭ꯔꯣ ꯉꯁꯤ
ꯍꯥꯏꯗꯤ ꯇꯨꯝꯃꯦ ꯉꯁꯤ ꯐꯖꯅ ꯇꯨꯝꯈꯥꯏꯔꯦ
ꯥꯏꯅꯦ ꯑꯗꯨꯔꯤ
ꯐꯤꯔꯣꯟꯕꯗꯣ ꯂꯪ ꯄꯥꯏꯔꯒ ꯐꯤꯔꯣꯟꯕꯗꯣ
ꯑ ꯑ ꯈꯪꯉꯦ ꯈꯪꯉꯦ
ꯇꯝꯃꯅꯤ ꯑꯩ
ꯑꯣ
ꯑꯩ ꯀꯩꯅꯣꯗ ꯏꯟꯁꯇꯥꯒ꯭ꯔꯥꯝꯗ ꯌꯥꯝ ꯎꯑꯦꯕ ꯈꯪꯕ꯭ꯔꯥ ꯑꯣ ꯌꯦꯡꯒ ꯑꯩꯗꯣ ꯏꯟꯇꯔꯦꯁ ꯌꯥꯝ ꯂꯩꯕꯗꯣ ꯀꯃꯥꯏꯅ ꯇꯧꯋꯦ
ꯑꯣ ꯇꯃꯣ ꯑꯗꯨ ꯑꯗꯨꯒ ꯑꯩ ꯎꯝ ꯑꯩꯒꯤꯁꯨ ꯑꯃꯨꯛ ꯑꯃ ꯂꯣꯟꯕꯤꯌꯨ ꯇꯧꯕꯤꯌꯨ
ꯑꯁ ꯍ ꯍꯥꯎꯗꯦ ꯇꯝꯕ ꯍꯧꯗ꯭ꯔꯤꯐꯧ ꯂꯣꯕꯤꯌꯣ ꯀꯥꯏꯅ ꯑꯃꯨꯛꯀ ꯍꯥꯏꯔꯛꯑꯦ ꯌꯥꯏ ꯌꯥꯏ
ꯌꯥꯕꯅꯤ
ꯆꯥꯏ ꯆꯔ ꯇ ꯂꯩ ꯑꯗꯣ ꯑ ꯦꯒ ꯇ ꯑꯥ ꯍꯦꯟꯗꯩꯀꯣ ꯃꯔꯤ ꯃꯔꯤ ꯌꯥꯎꯕꯗꯣ ꯌꯥꯝ ꯁꯥꯡꯗꯕꯤꯗ ꯃꯔꯤ ꯑ ꯆꯥꯔ ꯆꯀꯣ ꯌꯥꯝ ꯄꯤꯛꯄ ꯅꯠꯇꯕ ꯃꯔꯤꯗꯣꯂ ꯄꯇꯛ ꯇꯧꯔꯒꯀꯣ ꯄꯠꯇꯪ ꯆꯂꯒ ꯇꯧꯉ ꯐꯖꯕ ꯎꯕ ꯋꯥꯅꯤ ꯑꯩꯗꯣ ꯑꯗꯣ ꯌꯥꯝ ꯂꯥꯏ ꯑꯦ ꯑꯗꯨꯗꯤ ꯂꯥꯏꯕꯗꯤ ꯌꯥꯥꯏꯅꯦꯕ ꯏꯁꯇ꯭ꯔꯦꯠ ꯂꯣꯜꯂꯒꯀꯣ ꯏꯁꯀ꯭ꯋꯦꯔ ꯅꯠꯇꯦ ꯏꯁꯀ꯭ꯋꯦꯔ ꯏꯁꯀ꯭ꯋꯦꯔ ꯅꯠꯇꯦ ꯔꯦꯛꯇꯦꯡꯒꯜ ꯁꯦꯞꯇ ꯀꯣ ꯂꯣꯟꯅꯦꯗꯅ ꯑꯗꯨꯒ ꯎ ꯄꯅ ꯊꯣꯛꯇꯣꯏꯕ ꯌꯥꯝ ꯂꯥꯏꯑ ꯑꯗꯨꯣ ꯐꯖꯕ ꯌꯥꯝ ꯀꯩ ꯄꯥꯝꯅ ꯎꯖꯕꯗꯣ ꯂꯣꯟꯒꯦ ꯑꯩ ꯍꯩꯔꯨꯗꯤ ꯅꯣꯏꯁꯨ ꯂꯣꯟꯕꯤꯒꯦ
ꯅꯪ ꯍꯥꯏꯗꯦ ꯑꯩ ꯑꯩ ꯑꯩ ꯑꯩꯒꯤꯁꯨ ꯁꯣꯏꯗꯅ ꯇꯧꯕꯤꯒꯅꯤ ꯑꯩ ꯈꯪꯉꯤꯕ
ꯍꯍꯍ ꯌꯥꯥꯏ ꯄꯔꯦ ꯌꯥꯝ ꯀꯩꯅꯣꯗ ꯌꯥꯝ ꯈꯪꯕ ꯇꯥꯏ ꯇꯧꯔ ꯑꯩ ꯑꯩ ꯐꯪꯉꯗꯤ ꯑꯉꯥꯡ ꯇꯨꯝꯂꯤꯉꯩꯗꯀꯣ ꯇꯨꯝꯕ ꯃꯇꯝꯗ ꯑꯩꯁꯦ ꯑꯉꯥꯡ ꯇꯨꯝꯃꯗꯤ ꯑꯩꯁꯨ ꯇꯨꯝꯅꯤꯡꯉꯦꯕ ꯑꯗꯨꯝ ꯇꯨꯝꯃꯦ ꯑꯁ ꯉꯔꯥꯡ ꯑꯁꯦ ꯄꯨꯡ ꯀꯌꯥꯗꯒꯤꯅꯣ ꯇꯨꯝꯕꯗꯣ ꯇꯨꯝ ꯅꯨꯡꯊꯤꯤꯟꯗ ꯑꯃꯨꯛ ꯑꯥ ꯅꯠꯇꯦ ꯄꯨꯡ ꯀꯌꯥꯗꯨꯅꯥꯛ ꯍꯧꯒꯕꯗꯣ ꯀꯔꯤ ꯄꯨꯡ ꯑꯍꯨꯝ ꯇꯨꯝꯂꯝꯒꯅꯤ ꯑꯩ ꯉꯔꯥꯗꯣ ꯇ ꯅ ꯃꯅꯔꯦꯒ ꯇ ꯃ ꯈꯪꯉꯦ ꯌꯥꯝ ꯀꯔ ꯍꯥꯏꯁꯤꯔ ꯎꯝ ꯅꯨꯡꯗꯥꯡꯗ ꯃꯔꯛ ꯃꯔꯒꯗ ꯍꯒꯠꯇꯗ ꯇꯨꯝꯁꯦ ꯊꯥꯗ꯭ꯔꯦꯕ ꯑꯗꯨꯒꯤ ꯇꯧꯃꯦ
ꯅꯪ ꯌꯥꯝ ꯋꯥꯔꯝꯒꯅꯤ ꯑꯗꯨꯗꯤ
ꯑꯗꯗꯤ ꯑꯩꯈꯔ ꯅꯅꯨꯡꯉꯥꯔꯦꯗ ꯑ ꯅꯣꯡꯗꯥꯥꯡꯗ ꯀꯞꯄ ꯈꯣꯠꯄꯗꯤ ꯇꯧꯗ꯭ꯔꯕꯅꯤꯅ
ꯎꯝ
ꯍꯣꯡꯗꯣꯛ ꯍꯣꯡꯆꯤꯟ ꯑꯗꯨꯝ ꯇꯣꯏꯅ ꯇꯧꯋꯦꯕ ꯑꯩꯈꯣꯏꯗꯤ
ꯅꯪ ꯂꯩꯕꯒꯤ ꯃꯃꯥꯗꯣ ꯅꯨꯡꯉꯥꯏꯔꯝꯒꯅꯤꯅꯦ ꯑꯗꯨꯗꯤ
ꯈꯪꯗꯤ ꯍꯣꯏꯅꯨꯡꯉꯥꯏ ꯅꯨꯡꯉꯥꯏꯔꯦ ꯍꯥꯏꯇꯥꯔꯦꯀꯣ ꯅꯨꯡꯉꯥꯏꯇꯦ ꯍꯥꯏꯗꯨꯗꯤ ꯂ ꯂꯩꯦꯅꯤ ꯀꯣ ꯑ ꯈꯪꯗ꯭ꯔꯦ ꯊꯔꯣꯏ ꯈꯨꯝꯕ ꯆꯠꯇ꯭ꯔꯥ ꯑꯃꯨꯒ
ꯁꯠꯇ
ꯆꯂꯣ ꯑꯗꯨꯅ ꯍꯥꯏ ꯊꯥꯔꯛꯑꯣ ꯍꯥꯏꯔꯒ ꯒꯥꯔꯤꯁꯨ ꯑꯗꯨꯝ ꯄꯤꯛꯇ ꯄꯤ ꯄꯤꯛꯑꯁꯨ ꯍꯥꯎꯋꯤꯅ ꯃꯣꯏꯗꯤ ꯑꯩꯈꯣꯏꯔꯣꯝꯗꯒꯤ ꯑꯗꯣ ꯀꯩꯅꯣ ꯅꯣꯏ ꯃꯅꯥꯛꯀꯤ ꯅꯣꯏꯅ ꯁ ꯊꯨꯕ ꯃꯄꯨꯗꯣ ꯅꯣꯏꯒꯤ ꯂꯧ ꯃꯄꯨꯗꯣ ꯑꯗꯣ ꯃꯆꯥꯅꯨꯄꯥꯅ ꯍꯥꯏꯔꯛꯏꯕ ꯎ ꯃꯥ ꯂꯥ ꯀ ꯎꯝꯅꯔꯦ ꯈꯨꯂꯒ ꯃꯨ ꯆꯃꯤꯅꯁꯦ ꯍꯥꯏꯌꯦ
ꯑ
ꯑꯦ ꯎ ꯌꯥꯝꯕꯅꯦ ꯃꯣꯏ ꯂꯧꯕꯨꯛꯇꯀꯣ ꯐꯤꯗꯣꯝ ꯌꯥꯝ ꯆꯥꯎꯕꯗꯣ ꯑꯗꯨꯗ ꯌꯥꯝꯃꯦ ꯑꯩꯅ ꯍꯥꯏꯕ ꯑꯗꯨꯃ ꯍꯣꯏ ꯌꯥꯝꯃꯦ ꯍꯥꯏꯌꯦ ꯅꯣꯡꯉꯥꯏ ꯂꯥꯜ ꯃꯇꯝ ꯂꯩ ꯃꯇꯝ ꯀꯩꯅꯣ ꯃꯇꯥꯡ ꯌꯥꯝ ꯆꯥꯔꯀꯥꯟꯗꯀꯣ ꯃꯇꯥꯡ ꯑꯗꯨꯗ ꯄꯨꯟꯅ ꯈꯜꯂꯒ ꯈꯨꯟꯕ ꯆꯠꯁꯦ ꯑꯗꯨꯒ ꯊꯣꯡꯈ꯭ꯔꯦ ꯅꯨꯡꯉꯥꯏꯅ ꯆꯠꯊꯣꯛꯁꯤ ꯍꯥꯏꯅꯤ ꯑꯁ ꯑꯩꯗꯤ ꯋꯥꯔꯤ ꯌꯥꯝ ꯁꯥ ꯍꯣꯏ ꯋꯥꯔꯤ ꯌꯥꯝ ꯁꯥꯕꯤꯈ꯭ꯔꯦ ꯑꯗꯨ ꯆꯥꯅꯤꯡꯉꯩ ꯉꯥ ꯐꯥꯕꯩ ꯇꯨꯔ ꯇꯨꯔꯦꯟꯗ ꯆꯠꯂꯒ ꯇꯨꯔꯦꯟ ꯃꯇꯥꯏꯗ ꯊꯣꯡꯉꯒ ꯆꯥꯕꯗꯣ ꯑꯗꯨ ꯆꯠꯁꯤꯀꯣ ꯍꯣꯏ ꯑꯁ ꯂꯥꯅ ꯌꯥꯝ ꯇꯧꯕꯤꯈ꯭ꯔꯅꯦꯄ ꯆꯠꯂꯤꯉꯩꯗꯤ ꯍꯣꯠꯅꯒꯅꯤꯀꯣ ꯆꯠꯇꯕꯗꯤ ꯁꯨꯛꯌꯥ ꯌꯥꯔꯔꯣꯏ ꯍꯟꯗꯛꯇꯤ
ꯑꯩꯈꯣꯏ ꯎꯝ ꯈ꯭ꯔꯤꯁꯃꯥꯁ ꯃꯇꯨꯡ ꯈ꯭ꯔꯤꯁꯃꯥꯁꯒ ꯅꯅꯤꯌꯨ ꯌꯌꯥꯔ ꯂꯣꯏ ꯑ ꯃꯔꯛꯇꯨꯗ ꯃꯔꯛ ꯃꯔꯛꯇꯣ ꯈ꯭ꯔꯤꯁꯃꯥꯁꯅ ꯅꯅꯤꯌꯨ ꯌꯔ ꯃꯔꯛꯇꯣ ꯑꯗꯨꯗ ꯆꯠꯁꯦ ꯍꯥꯏ ꯍꯥꯏꯩꯅꯈꯤꯕꯅꯦ ꯉꯥ ꯐꯥꯕ ꯆꯠꯄꯗꯤ
ꯁꯋꯥꯏꯗꯕꯤꯗ ꯆꯠꯒꯗꯕ ꯑꯗꯨꯗꯤ
ꯆꯠꯁꯤꯀꯣ ꯅꯪꯗꯤ ꯑꯃꯨꯛꯀ ꯇꯠꯂꯦ ꯑꯃꯨꯛꯀ ꯇꯧꯔꯛꯀꯅꯤ
ꯆꯠꯅꯤ ꯍꯥꯏ ꯅꯣꯏꯗ ꯆꯠꯈꯤꯅꯤꯅ ꯅꯪ ꯆꯠꯂꯗꯤ ꯑꯩꯁꯨ ꯆꯈꯤꯅꯤꯅꯦ ꯀꯩꯅꯣ ꯅꯪꯁꯨ ꯅꯪꯒꯤ ꯃꯔꯨꯞ ꯅꯪꯒꯤ ꯃꯔꯨꯞ ꯆꯠꯇ꯭ꯔꯗꯤ ꯅꯪ ꯅꯨꯡꯉꯥꯏꯔꯣꯏꯅ
ꯑꯁ ꯅꯨꯡꯉꯥꯏ ꯑꯩꯗꯤ ꯃꯣꯏꯁꯦ ꯂꯣꯏ ꯆꯠꯄ ꯌꯥꯏ ꯏꯊꯟꯗ ꯑꯣꯏꯔꯁꯨ ꯆꯠꯄ ꯌꯥꯏ ꯀ ꯀꯥꯏꯗꯦ ꯀꯔꯤꯒꯤ ꯏꯀꯥꯏꯗꯣꯏꯅꯣ ꯐꯔ ꯂꯥꯛꯀꯦ ꯍꯥꯏꯕꯅꯦ ꯃꯗꯣ ꯕꯖꯥꯔꯗ ꯂꯩ ꯃꯥꯜꯂꯦ ꯑꯩꯗꯣ ꯕꯖꯥꯔ ꯆꯠꯀꯦ ꯇꯧꯔꯝꯅꯦꯕ ꯉꯁꯤꯗꯣ
ꯎꯝ
ꯑꯩꯆꯦ ꯑꯉꯥꯡꯒꯤ ꯀꯩꯅꯣꯒꯤ ꯐꯤꯔꯣꯜ ꯂꯩꯇ꯭ꯔꯦꯕ ꯑꯗꯨꯒꯤ ꯑꯃ ꯑꯅꯤ ꯀ ꯌꯦꯡꯕ ꯆꯒꯦꯅ ꯇꯧꯔꯝ ꯅ ꯆꯃꯟꯕ ꯑꯩ ꯆꯠꯊꯣꯛꯄ ꯌꯥꯗꯦ ꯇꯟꯕ ꯆꯠꯊꯣꯛꯇ꯭ꯔꯦ ꯑꯩ ꯆꯠꯂꯝꯃꯕ ꯅꯣꯡ ꯅꯣꯡ ꯆꯨꯔꯦꯀꯣ ꯅꯣꯡ ꯃꯔꯛꯇ ꯑꯩ ꯆꯠꯂꯒ ꯂꯩꯔꯝꯗꯣꯏꯅꯦꯗꯣ ꯍꯧꯖꯤꯛ ꯃꯥ ꯅꯗꯤ ꯆꯠꯃꯤꯟꯅꯔꯁꯦ ꯂꯥꯛꯑꯣ ꯍꯥꯏꯕꯅꯦꯕ ꯑꯗꯨ ꯑꯣꯏꯁ ꯑꯩꯅꯥ ꯍꯣꯏ ꯑꯩꯅꯥ ꯑꯗꯨꯅꯦ ꯑꯩꯅ ꯅꯪ ꯅꯪ ꯂꯩꯕꯁ ꯍꯩꯒꯗ꯭ꯔꯣꯅꯦ ꯍꯥꯏꯕ ꯑꯗꯨꯝ ꯆꯠꯃꯤꯟꯅꯔꯗꯤ ꯂꯣꯏꯔꯦ ꯀꯩꯅꯣ ꯍꯥꯏꯕ ꯏꯕꯥꯅꯤ ꯗꯨꯀꯥꯟꯗ ꯆꯪꯉꯒ ꯑꯉꯥꯡ ꯐꯤꯔꯣꯜ ꯂꯩꯕ ꯆꯪꯉꯗꯤ ꯃꯇꯩ ꯃꯅꯥꯎ ꯅꯦ ꯍꯩꯔꯒꯥ ꯅ ꯍꯥꯏꯥꯏ ꯂꯩꯗꯦ ꯆꯤꯟꯃꯅꯥꯑꯣ ꯃꯥꯜꯂꯦ ꯍꯥꯏꯕꯅꯦ
ꯎꯝ
ꯀꯣ ꯑꯩ ꯊꯥꯕꯗ ꯑꯩ ꯑꯁꯦꯡꯕ ꯅꯨꯡꯊꯤ ꯀꯌꯥ ꯁꯥꯅꯤꯡ ꯑꯃꯒ ꯂꯩꯔꯤꯕꯣ
ꯂꯏꯔꯤ ꯂꯏꯔꯤ ꯅꯪ ꯂꯛ ꯄꯉꯥꯏꯕꯅꯦ
ꯍꯥꯏꯕ꯭ꯔꯣ
ꯑꯥ
ꯐꯖꯅ ꯉꯥꯡꯉꯨꯍꯦ
ꯇꯥꯁ ꯊꫭꯛꯄ ꯍꯩꯇꯔꯤ꯫
ꯍꯥꯥ꯫
ꯑꯩ ꯑꯩ ꯀꯩꯅꯣ ꯅꯪꯒꯤ ꯑꯩꯅ ꯁꯥꯔꯝꯕꯗꯣ꯫ ꯂꯣꯏꯁꯤꯟꯗꯕꯗꯣ ꯅꯪꯅ ꯂꯣꯏꯁꯤꯟꯈ꯭ꯔꯣ ꯑꯁꯦꯡꯕ꯫ ꯅꯠꯇꯦ ꯑꯩ ꯍꯥꯏꯗꯤꯐꯤ ꯑ ꯂꯪꯗꯣ ꯇꯨꯞꯑꯗꯤ ꯀꯩꯅꯣ ꯇꯧꯅꯤꯕ ꯀꯨꯏꯅ ꯊꯝꯕꯗꯤ ꯅꯨꯡꯉꯥꯏꯇꯦꯗꯅ ꯍꯥ꯫
ꯊꯝꯔꯁꯨ ꯌꯥꯕꯅꯦ꯫
ꯁꯥꯔꯦ-ꯁꯥꯔꯦ ꯎꯝ ꯑꯩꯗꯤ ꯊꯥꯖꯗꯦꯕꯣ ꯏꯃꯥꯗꯗꯤ ꯑꯩ ꯕꯤꯑꯣ ꯑꯃꯔꯛꯗꯤ ꯍꯥꯏꯈꯤꯕꯅꯦ ꯑꯗꯣ ꯈꯪꯗꯦ ꯃꯥ ꯌꯦꯡꯕ꯭ꯔꯥ ꯌꯦꯡꯗꯕ꯭ꯔꯥ ꯑꯗꯨꯒ ꯍꯣꯏ ꯑꯗꯨ ꯃꯩ ꯂꯥꯛꯇ꯭ꯔꯦ ꯍꯥꯏꯔꯣ ꯍꯧꯖꯤꯛ ꯍꯥ꯫
ꯍꯥ ꯍꯧ ꯍꯧꯖꯤꯛꯇꯤ ꯂꯥꯛꯑꯦ꯫ ꯂꯥꯔꯒ ꯑꯩꯒꯤ ꯐꯣꯟ ꯄꯦꯇꯔꯤ ꯐꯨꯜ ꯇꯧꯔꯒ ꯂꯩꯕꯅꯦ꯫
ꯅꯨꯡꯉꯥꯏꯔꯦ ꯑꯩꯒꯤ ꯆꯥꯔꯖꯔ ꯑꯩꯗꯤ ꯆꯥꯔꯖꯔꯁꯨ ꯄꯨꯗꯕꯤꯗꯁ
ꯑ ꯉꯔꯥꯡꯗꯣ ꯎꯝ ꯅꯆꯟꯅꯨꯨꯄꯤ ꯄꯨꯔꯥꯒꯦ ꯍꫭꯏ꯫
ꯑꯣ ꯑꯗꯨꯅ ꯑꯩꯅ ꯊꯥꯔꯛꯑꯣ ꯍꯥꯏꯕꯤ ꯍꯥꯥꯏꯕꯒꯤꯅꯤ꯫
ꯑꫭ꯫
ꯃꯤꯒꯤ ꯑꯗꯨꯝ ꯄꯥꯏꯕꯗꯣ ꯀꯩꯅꯣ ꯑꯩꯒꯤ ꯐꯣꯟꯗꯨ ꯑꯣ ꯀꯩꯅꯣ ꯁꯥꯒꯠꯄ ꯃꯥꯜꯂꯦꯕ꯫ ꯆꯥꯔꯖꯔ ꯑꯩꯒꯤ ꯏꯁꯥꯒꯤ ꯄꯥꯏꯗ꯭ꯔꯕꯅꯤꯅꯀꯣ ꯄꯋꯥꯔ ꯕꯦꯡꯗ ꯑꯗꯨꯝ ꯇꯧꯕꯒꯤꯗꯣ ꯈꯪꯗꯦ꯫ ꯁꯥꯒꯠꯂꯦ ꯌꯥꯗ꯭ꯔꯦꯕ ꯑꯗꯨꯒꯤ ꯑꯩ
ꯐꯣꯟꯗꫭ ꯐꯖꯅ ꯄꯥꯏꯌꯣ ꯑꯃꯨꯛ ꯂꯧꯅꯤꯡꯉꯩ ꯄꯩꯁꯥ ꯅꯤꯔꯅꯤꯀꯣ ꯅꯪ꯫
ꯑꯩꯗꯣ ꯅꯅꯦ ꯅꯍꯥꯟ ꯑꯩꯒꯤ ꯐꯣꯟꯗꯣ ꯀꯩꯅꯣ ꯀꯦ ꯑ ꯐ꯭ꯔꯟ ꯀꯦꯃꯦꯔꯥ ꯎꯝ ꯃꯅꯥꯛꯇ ꯑꯃ ꯑꯁꯪꯕ ꯀꯂꯔ ꯑꯃ ꯃꯆꯨ ꯌꯥꯎꯕꯗꯣ ꯈꯪꯕ꯭ꯔꯥ ꯑꯩꯅ ꯀꯔꯤꯅꯣ ꯈꯪꯗꯦ ꯑꯩꯅ ꯍꯥꯏꯕ ꯗꯣ ꯏꯁꯩ ꯇꯃꯕ ꯀꯥꯟꯗ ꯅꯪ ꯎꯍꯧꯋꯤꯀꯣ꯫ ꯑꯗꯨ ꯌꯥꯝ ꯆꯥꯎꯊꯣꯛꯈ꯭ꯔꯦ ꯃꯊꯟꯇ꯫ ꯀꯔꯤꯒꯤꯅꯣ ꯈꯪꯗꯦ ꯑꯁꯤ ꯁꯀ꯭ꯔꯤꯟ ꯀꯥꯏꯕ ꯃꯥꯜꯂꯦ ꯍꯥꯏ ꯏꯅꯥꯎꯅꯨꯄꯥꯅ ꯑꯩꯅ ꯌꯦꯡ ꯍꯟꯕꯅꯦꯕ ꯀꯔꯤꯒꯤꯅꯣ ꯁ ꯑꯩꯤ ꯑꯩꯒꯤ ꯎꯝ ꯀꯩꯅꯣ ꯂꯪꯗ꯭ꯔꯤ ꯃꯥꯒꯤ ꯑꯁꯪꯕ ꯃꯆꯨ ꯊꯣꯛꯂꯛꯏꯁꯦ ꯀꯔꯤꯒꯤ ꯀꯔꯤꯒꯤ ꯅꫭꯀꯣ ꯑꯩꯅ ꯍꯪꯅꯤꯕ ꯑꯗꯨ ꯃꯥꯗꯨ ꯌꯦꯡꯒꯦꯅ ꯈꯪꯗꯦꯅꯦ ꯑꯩꯈꯣꯏ ꯐꯣꯟꯗꯗꯤ ꯅꯪ ꯃꯣꯗꯦꯜꯗ ꯌꯦꯡꯔꯒ ꯑꯃꯨꯛ ꯒꯨꯒꯜꯗ ꯌꯦꯡꯑꯦ꯫ ꯅꯪꯒꯤ ꯁꯀ꯭ꯔꯤꯟꯅꯅꯦ ꯍꯥꯏꯔꯛꯑꯦ ꯌꯥꯝ ꯆꯥꯎꯊꯣꯛꯈ꯭ꯔꯦ ꯑꯩ ꯐꯔꯟ
ꯂꯩꯅꯤꯉꯥꯏ ꯑꯃꯨꯛ ꯑꯩ ꯌꯣꯟꯊꯣꯛꯑꯁꯤꯔ ꯈꯪꯗꯦ꯫ ꯑꯩꯒꯤꯁꯦ ꯑꯣꯟꯊꯣꯛꯑꯁꯤꯔꯥ ꯈꯪꯗꯦ꯫ ꯑꯅꯧꯕꯒ ꯁꯦꯁ ꯑꯁꯤ
ꯂꯧꯑꫭ ꯑꯗꯨꯗꯤ꯫
ꯑꯅꯧꯕ ꯂꯧꯅꯦ ꯄꯩꯁꯥ ꯊꯥꯔꯛꯑꯣ ꯀꯣ꯫
ꯎꯝ ꯐꯥꯔꯛꯅꯤ ꯁꯣꯏꯗꯕꯤꯗ꯫
ꯑꯥ ꯃꯀꯣꯛ ꯇꯥꯡꯕꯗꫭ ꯊꯥꯔꯛꯑꯣ ꯅꯠꯇ꯭ꯔꯗꯤ ꯌꯥꯔꯣꯏ ꯂꯩꯗꯦꯕ꯫
ꯑꯩ ꯂꯩꯅꯤ ꯑꯩ ꯂꯩꯕ ꯃꯇꯝꯗ ꯅꯪ ꯋꯥꯅꯤꯡꯉꯩꯒꯤ꯫
ꯑꯁ ꯅꯪ ꯂꯩꯔꯤ ꯅꯪ ꯂꯩꯕꯒꯤ ꯑꯩ ꯅꯨꯡꯉꯥꯏꯔꯤꯅꯦ꯫ ꯑꯩ ꯋꯥꯑꯀꯥꯟꯗ ꯅꯉꯣꯟꯗ ꯄꯨꯕ ꯑꯁ ꯌꯥꯝ ꯗꯔꯀꯥꯔ ꯑꯣꯏꯍꯦ ꯅꯪ ꯆꯦꯟꯗꯤ ꯆꯦꯟ ꯊꯣꯛꯈꯤꯅꯨꯀꯣ ꯑꯩ ꯂꯩꯇ꯭ꯔꯤꯉꯩꯗꯀꯣ ꯆꯦꯟꯊꯣꯛꯈꯤꯅꯣꯕ ꯈꯪꯗꯦ ꯑꯦꯁ ꯑꯁꯤ ꯅꯨꯄꯤꯁꯨ ꯀꯩꯅꯣ ꯇꯧꯔꯛꯏꯦꯗꯥ ꯀꯔꯤꯅꯣ ꯑꯗꯒ ꯃꯔꯒꯁꯦ ꯏꯔ ꯇꯧ꯭ꯔ ꯏ
ꯅꯪ ꯂꯩꯇꯕꯒꯤꯅꯦꯕ ꯏꯊꯟꯇ ꯂꯩꯕꯒꯤ ꯅꯨꯡꯉꯥꯏꯗꯕ
ꯑ ꯑ ꯑ ꯑ ꯅꯪꯁꯦ ꯑꯩ ꯃꯤꯁ ꯇꯧꯕꯩ ꯅꯠꯇꯦꯍꯦ ꯅꯪꯗꯤ ꯈꯔ ꯆꯦꯟꯅꯤꯡꯕ ꯃꯥꯜꯂꯦ ꯍꯟꯗꯛꯁꯦ ꯆꯠꯂꯁꯦ ꯍꯥꯏꯕ ꯍꯥꯏꯔꯛꯄ꯭ꯔꯣꯕ ꯑ ꯑ ꯑꯩ ꯑꯩ ꯆꯤꯡꯅꯔꯛꯏꯔ ꯆꯤꯡꯅꯔꯦ
ꯊꯖꯗ꯭ꯔꯤ
ꯅꯠꯇ ꯆꯦꯅꯤ ꯆꯦꯟ ꯆꯦꯜꯣꯏ ꯀꯣ ꯁꯦꯡꯅ ꯍꯥꯏꯔꯝꯃꯣꯏꯍꯦ ꯑꯩ ꯄꯥꯈꯠꯂꯦ ꯏꯊꯟꯗ ꯂꯩꯦ ꯍꯧꯒꯗꯕꯗ
ꯁꯦꯡꯅ ꯍꯥꯏꯕꯅꯦ
ꯁꯉꯄꯥ ꯍꯔꯦꯟꯦꯟ ꯁꯔꯗꯔ ꯑꯩ ꯂꯜꯔꯤꯉ ꯏ ꯏꯂ ꯑꯗꯨꯃꯤ ꯉꯥꯏꯗꯦ ꯆꯦꯟꯊꯣꯛꯈ꯭ꯔꯗꯤ ꯑꯩꯗꯤ ꯃꯥꯡꯖꯔꯦ ꯏꯊꯟꯇ ꯂꯩꯍꯧꯗꯕꯗꯣ ꯑꯩꯒꯤ ꯈꯜꯂꯨꯀꯣ ꯃꯊꯪꯗꯒꯤ ꯈꯟꯒꯅꯨ